ꯇꯥꯕꯔꯣ
ꯑꯁ ꯏꯇꯥꯎꯕꯤ ꯌꯥꯝ ꯋꯥꯏꯌꯦ ꯅꯪꯉꯣꯟꯗ ꯀꯣꯜ ꯇꯧꯕꯁꯦ
ꯋꯥꯒꯅꯤ ꯋꯥꯒꯅꯤ
ꯀꯔꯤ ꯇꯧꯕꯒꯤꯔꯣ ꯒ꯭ꯌꯥꯟ ꯇꯥꯗꯦ ꯅꯪꯁꯦ ꯔꯥꯏꯔꯣ ꯀꯥꯗꯩ ꯀꯥꯏꯗ
ꯑ
ꯅ ꯅꯪ ꯅ ꯑꯣꯏꯔꯝꯅꯤꯗ
ꯑꯩꯅ ꯅꯠꯇꯦ ꯆꯞ ꯆꯥꯔꯕ꯭ꯔꯣ
ꯍꯣꯏ ꯆꯥꯛꯄꯗꯤ ꯉꯁꯥꯏ ꯅꯆꯥꯗꯩꯗꯤ ꯑꯦꯟꯁꯥꯡ ꯍꯥꯎꯇꯕꯒꯤ ꯋꯥꯅꯤ
ꯑꯩꯈꯣꯏꯗꯤ ꯆꯥꯗ꯭ꯔꯤꯌꯦ
ꯑꯁ ꯊꯦꯡꯈ꯭ꯔꯦ ꯀꯔꯤ ꯇꯧꯕꯒꯤꯔꯣ
ꯊꯣꯡꯕ ꯂꯣꯏꯗ꯭ꯔꯤꯌꯦ
ꯑꯣ
ꯎ ꯀꯔꯤ ꯌꯦꯟꯖꯥꯡ ꯆꯥꯒꯦ
ꯑꯩꯈꯣꯏꯁꯦ ꯀꯩ ꯍꯥꯏꯕ ꯃꯥꯏꯔꯦꯟ ꯃꯅꯥꯗꯣ
ꯑꯣ
ꯃꯥꯏꯔꯦꯟ ꯃꯅꯥ ꯑꯗꯨ ꯆꯥꯔꯦ ꯆꯝꯐꯨꯠ ꯑꯣꯏꯅ ꯊꯣꯡꯉꯒ ꯆꯥꯔꯦ ꯍꯣꯏ ꯍꯥꯎꯕꯗꯤ ꯍꯥꯏꯔꯅꯨ ꯑꯁ ꯐꯥꯔꯁ ꯀ꯭ꯂꯥꯁꯅꯤ ꯀꯩꯅꯣ ꯑꯗꯣ ꯑꯣ ꯀꯕ ꯑꯗꯨꯒꯨꯝꯕ ꯏꯟꯁꯥꯡꯗꯣ ꯅꯪ ꯆꯥꯕ ꯐꯪ ꯐꯪꯉꯝ ꯑꯣꯏꯏ
ꯅꯞꯅꯤꯡꯉꯦ
ꯑꯦꯁ ꯑꯁꯦꯡꯕ ꯅꯪ ꯌꯨꯝ ꯍꯜꯂꯕꯣ ꯀꯃꯥꯏ ꯇꯧꯒꯦ ꯀꯥꯏꯗꯔꯣ
ꯌꯨꯝ ꯍꯜꯂꯛꯂꯦ
ꯂꯥꯛꯑꯦ
ꯎꯝ
ꯌꯥꯝ ꯅꯨꯡꯉꯥꯏꯔꯦ ꯑꯗꯨꯗꯤ ꯊꯃꯛ ꯋꯥꯅ ꯁꯨꯔꯒ ꯌꯨꯝꯗ ꯂꯥꯛꯄꯁꯦ ꯌꯥꯝ ꯅꯨꯡꯉꯥꯏꯔꯝꯒꯅꯤꯀꯣ
ꯑꯩ ꯊꯕꯛꯇꯤ ꯋꯥꯗꯦ
ꯑꯗ
ꯑꯥ
ꯑꯣ ꯋꯥꯗ꯭ꯔꯗꯤ ꯐꯔꯦꯅꯦ ꯑꯗꯣ ꯊꯕꯛ ꯇꯧꯣꯔꯦ ꯅꯤ ꯃꯁꯥꯅꯤ ꯀ꯭ꯂꯣꯝꯁꯥꯔꯦ ꯄꯩꯁꯥ ꯇꯥꯂꯦ
ꯑꯩꯒꯤ ꯇꯤꯂꯣꯞꯇꯤ ꯃꯆꯥꯅꯤ ꯃꯆꯥ
ꯑꯗꯨꯗꯤ ꯀꯔꯣ ꯗꯥꯏꯂꯣꯛ ꯑꯃ ꯂꯩꯕꯗꯣ ꯂꯤꯁꯤꯡ ꯃꯉꯥ ꯈꯛꯇ ꯄꯨꯒꯦ ꯍꯥꯏꯕꯗꯣ
ꯑꯩꯒꯤ ꯇꯂꯣꯗꯤ ꯃꯆꯥꯅꯤ
ꯍꯣꯏꯅꯦ ꯃꯆꯥ ꯑꯣꯏꯁꯅꯨꯅꯦ ꯁꯤ ꯃꯥ ꯑꯗꯨꯝ ꯄꯨꯒꯤꯅꯦ ꯌꯥꯕ ꯅꯠꯇ꯭ꯔꯣ ꯍꯣꯔꯦꯟ ꯐꯣꯟ ꯊꯝꯃꯒ ꯍꯥꯏꯁ ꯂꯤꯁꯤꯡ ꯃꯉꯥꯕꯨ ꯄꯩꯁꯥꯔꯅꯦ ꯍꯥꯏꯔꯒꯀꯣ ꯑꯃꯨꯛ ꯄꯩꯁꯥ ꯀꯥꯏꯗ ꯂꯧꯁꯤꯔ ꯑꯃꯨꯛ ꯈꯟꯒꯅꯤ
ꯎꯝ ꯒꯣꯜ ꯇꯧꯔꯛꯇ꯭ꯔꯣ ꯅꯪꯒꯤ ꯅꯨꯄꯤ
ꯑꯁ ꯇꯨꯄꯤꯈꯣꯏ ꯍꯟꯗꯛꯁꯦ ꯕ꯭ꯔꯦꯛ ꯊꯝꯕꯒꯤꯀꯣ
ꯑ ꯑ
ꯀꯣꯜ ꯇꯧꯕ ꯌꯥꯅꯤ
ꯎꯝ ꯏꯃꯥꯟꯅꯕꯤ ꯏꯃꯥꯟꯅꯕꯤ ꯑꯩ ꯑꯩ ꯑꯩꯒꯤ ꯃꯅꯥꯛꯇ ꯏꯃꯥꯟꯅꯕꯤ ꯂꯩꯕꯗꯣ
ꯑꯥ
ꯑꯗꯨꯁꯨ ꯀꯣꯜ ꯇꯧꯔꯛꯑꯣ ꯍꯥꯏ ꯑꯩ ꯂꯣꯏꯔꯗꯤ ꯑꯩꯈꯣꯏ ꯑꯅꯤ ꯂꯣꯏꯔꯗꯤꯀꯣ
ꯑꯣ ꯑꯣ ꯀꯃꯥꯏ ꯇꯧꯕꯒꯤꯔꯣ ꯑꯗꯣ ꯑꯗꯨꯝ ꯌꯥꯏꯀꯣ ꯑꯁ ꯅꯃꯥꯟꯅꯕꯤꯗꯣ ꯃꯁꯛ ꯐꯖꯕ꯭ꯔꯣ ꯀꯃꯥꯏ ꯇꯧꯒꯦ
ꯃꯁꯥ ꯌꯥꯝ ꯐꯖꯕꯅꯤ
ꯑꯩ ꯈꯪꯒꯔꯣ
ꯈꯪꯉꯣ ꯈꯪꯉꯣ
ꯑ ꯅꯠꯇꯦ ꯑꯩꯅ ꯍꯥꯏꯗꯤ ꯃꯥ ꯑꯩꯕꯨ ꯈꯪꯕ꯭ꯔꯣ ꯍꯥꯏꯕ ꯑꯩꯅ ꯈꯪꯂꯝꯃꯣꯏꯀꯣ ꯃꯠ ꯃꯆꯤꯟ ꯃꯆꯤꯟ ꯌꯥꯝ ꯀꯟꯕ ꯉꯥꯡꯗꯨꯔꯣ
ꯑꯥ ꯃꯥꯅꯦ ꯅꯪ ꯅꯪꯗꯤ ꯂꯩꯔꯝꯒꯅꯤꯌꯦ ꯅꯨꯄꯤ
ꯑꯁ ꯀꯔꯤꯔꯅꯦ ꯅꯣꯏ ꯅꯃꯨꯛ ꯅꯨꯄꯤꯒꯤ ꯋꯥꯔꯤ ꯉꯥꯛꯇ ꯋꯥꯔꯤ ꯑꯇꯣꯞꯄ ꯂꯩꯇ꯭ꯔꯣ ꯅꯨꯄꯤꯒꯤ ꯋꯥꯔꯤ ꯅꯨꯄꯤ ꯋꯥꯔꯤ ꯄꯨꯊꯣꯛꯀꯅꯣ
ꯉꯁꯥꯏ ꯑꯩ ꯗꯤꯜꯂꯤꯕ꯭ꯔꯤ ꯆꯠ ꯀꯣ ꯑꯗꯨ ꯀꯥꯟꯗ ꯀꯣ ꯑꯦ ꯅꯪ ꯅꯪꯒꯤ ꯃꯅꯥꯎꯅꯨꯄꯥꯗꯣ
ꯑꯝ ꯑꯝ
ꯎꯕ ꯑꯩꯅ ꯀꯗꯥꯏ ꯆꯠꯕ꯭ꯔꯣ ꯍꯥꯏꯕ ꯃꯥꯅ ꯅꯨꯄꯤ ꯀꯣꯏꯕ ꯆꯠ
ꯂꯦꯝꯗ꯭ꯔꯣꯗꯣ
ꯑ ꯌꯥꯝ ꯂꯦꯝꯃꯦ ꯅꯪꯗꯤ
ꯑꯁ ꯑꯩꯕꯨꯗꯤ ꯍꯥꯏꯔꯕꯅꯦ ꯑꯩꯗꯤ ꯑꯗꯨꯝ ꯌꯥꯔꯦꯅꯦ
ꯑꯗꯣ ꯅꯪꯒ ꯂꯩꯃꯤꯟꯅꯕ ꯑꯃꯗꯣ ꯋꯥ ꯈꯔ ꯇꯞꯅ ꯉꯥꯡꯉꯣ ꯍꯥꯏꯌꯣ ꯀꯔꯤꯅꯣ ꯒ꯭ꯌꯥꯟ ꯇꯥꯗꯦ ꯁꯥꯎꯔꯛꯇꯅ ꯂꯥꯛꯀꯅꯤꯀꯣ
ꯃꯁꯛ ꯈꯪꯕꯔꯣ ꯅꯪ ꯑꯗꯨ ꯅꯨꯄꯤꯗꯣ
ꯈꯪꯉꯤ ꯀꯩꯅꯣ ꯑꯩꯈꯣꯏ ꯌꯨꯝ ꯃꯊꯛꯀꯤ ꯅꯨꯄꯤꯗꯨꯔꯣ
ꯅꯠꯗꯦ ꯑꯩ ꯍꯥꯏꯕꯗꯤꯀꯣ ꯎꯝ ꯅꯪꯒꯤ ꯅꯅꯥꯎꯅꯨꯄꯥ ꯒ ꯈꯟꯅꯕ ꯅꯨꯄꯤꯗꯣ
ꯍꯣꯏ ꯍꯣꯏ ꯈꯪꯉꯤꯅꯦ ꯑꯗꯨꯁꯨ ꯈꯪꯉꯤꯅꯦ
ꯑꯦꯁ ꯑꯗꯨꯗꯤ ꯅꯣꯏ
ꯑꯩꯅꯁꯨ ꯍꯦꯛ ꯍꯦꯛ ꯀꯣꯜ ꯇꯧꯕꯅꯤꯅꯦ ꯀꯔꯤꯅꯣꯅꯦ
ꯀꯥꯏꯗꯒꯤ ꯅꯝꯕꯔ ꯍꯧꯖꯤꯛ ꯂꯧꯕ
ꯅꯝꯕꯔꯕꯨꯗꯤ ꯂꯩꯌꯦꯅꯦ ꯑꯁ
ꯑꯗꯨꯗꯤ ꯑꯗꯨꯗꯤ ꯃꯔꯤ ꯑꯗꯨꯗꯤ ꯅꯅꯥꯎꯅ ꯅꯨꯄꯥ ꯑꯗꯣ
ꯎꯝ
ꯑꯗꯨ ꯅꯨꯄꯤ ꯂꯧꯕ ꯇꯥꯔꯦꯀꯣ
ꯈꯪꯗꯦ ꯂꯧꯔꯗꯤ ꯐꯔꯦ ꯂꯧꯗ꯭ꯔꯗꯤ ꯈꯪꯗ꯭ꯔꯦ ꯑꯁ ꯍꯧꯖꯤꯛ ꯀꯥꯟ ꯍꯟꯗꯛ ꯈꯛꯇꯅ ꯅꯨꯄꯥ ꯊꯣꯛꯂꯣ ꯑꯗꯨ ꯅꯨꯄꯤꯅ ꯀꯝꯄꯜꯁꯔꯤ ꯑꯣꯏꯠ ꯂꯩꯕꯅꯦ ꯅꯨꯄꯥꯅꯕꯣ ꯅꯨꯄꯤꯅꯕꯣ ꯅꯪꯁꯨ ꯑꯗꯨꯃꯥꯏꯅ ꯑꯣꯏꯔꯝꯒꯅꯤꯗ ꯅꯪ ꯍꯧꯖꯤꯛ ꯀꯔꯤꯔꯥ ꯅꯪꯒ ꯈꯪꯅꯕ ꯅꯨꯄꯥꯗ ꯂꯩꯔꯅꯤ ꯍꯥꯏꯕꯒꯤ ꯊꯥꯖꯕ ꯑꯃꯗꯤ ꯂꯩꯔꯝꯃꯣꯏꯗ ꯀꯅꯥ ꯄꯨꯡ ꯎꯝ ꯀꯅꯥ ꯈꯪ ꯍꯣꯔꯦꯟ ꯃꯤ ꯑꯃ ꯂꯥꯛꯑꯒ ꯅꯪꯒ ꯈꯪꯅꯕ ꯅꯨꯄꯥ ꯑꯃꯅ ꯅꯨꯞ__ ꯅꯨꯄꯤ ꯑꯃ ꯂꯧꯔꯗꯤ ꯋꯥꯔꯤꯕꯨ ꯅꯠꯇ꯭ꯔꯒꯅ ꯅꯪꯅ ꯑꯃꯨꯛ ꯅꯨꯄꯥ ꯐꯖꯕ ꯅꯨꯞ__ ꯑꯗꯨꯗ ꯑꯃꯨꯛ ꯅꯪ ꯑꯃꯨꯛ ꯆꯦꯜꯂꯗꯤ ꯀꯔꯝ ꯇꯧꯕ ꯎꯝ ꯑꯗꯨ ꯎꯝ ꯑꯗꯨꯅ ꯍꯟꯗꯛꯇꯤ ꯃꯤ ꯑꯃꯕꯨꯀꯣ ꯊꯥꯖꯅꯤꯡꯉꯥꯏ ꯑꯃꯨꯛꯐꯥꯎ ꯂꯩꯇꯦ ꯑꯗꯨ ꯁꯔꯨꯛ ꯄꯨꯗꯤꯀꯣ ꯐ꯭ꯔꯤꯗꯝ
ꯎꯝ ꯃꯥꯗꯤ ꯃꯥꯒꯤ ꯆꯍꯤ ꯑꯍꯨꯝ ꯃꯔꯤ ꯁꯨꯔ ꯁꯨꯔꯝꯒꯅꯤꯀꯣ
ꯎꯝ ꯁꯨꯔꯝꯒꯅꯤ ꯎꯝ ꯑꯣꯏꯔꯝꯒꯅꯤ
ꯑꯗꯨꯗꯤ ꯂꯧꯕ ꯇꯥꯔꯦ
ꯏꯁ ꯃꯤ ꯀꯔꯤ ꯐꯧ ꯆꯍꯤ ꯇꯔꯥ ꯇꯔꯥꯃꯉꯥ ꯇꯔꯥ ꯑꯌꯥꯝꯕꯗ ꯇꯔꯥ ꯑꯗꯨꯐꯥꯎ ꯈꯪꯅ ꯃꯈꯣꯏ ꯐꯥꯎ ꯑꯁ ꯊꯨꯡꯅꯗꯅꯒ ꯆꯠꯂꯤꯗꯨꯗꯤ ꯀꯔꯤꯒꯤꯔꯅꯦ ꯍꯦꯛ ꯅꯨꯡꯁꯤꯅꯔꯗꯤ ꯍꯦꯛ ꯍꯦꯛ ꯂꯧꯔꯅꯤ ꯑꯥ ꯍꯥꯏꯌꯣ ꯍꯥꯏꯌꯣ
ꯎꯝ ꯎꯝ ꯅꯅꯥꯎ ꯅꯨꯄꯥꯗꯣ ꯆꯍꯤ ꯀꯌꯥ ꯁꯨꯔꯦ
ꯢꯅꯥꯎ ꯅꯨꯄꯥꯥꯁꯦ ꯃꯥ ꯇꯨꯊꯥꯎꯖꯟ ꯁꯤꯛꯁꯇ ꯃꯥꯒꯤ ꯗꯦꯠ ꯑꯣꯐ ꯕꯥ꯭ꯔꯠꯗꯣ ꯇꯨ ꯊꯥꯎꯖꯟ ꯁꯤꯛꯁ ꯑꯣꯏꯔꯝꯃꯅꯤ ꯅꯪꯗꯤ
ꯑꯩꯗꯤ ꯃꯥꯒꯤ ꯁꯤꯁꯇꯔꯅꯤ ꯀꯩꯅꯣ
ꯍꯣꯏꯅꯦ ꯑꯩꯅ ꯍꯥꯏꯕꯗꯤ ꯅꯪꯒꯤꯗꯦꯠ ꯑꯣꯐ ꯕꯥꯔꯗꯗꯣ
ꯑꯁ ꯑꯍꯟꯅꯦ ꯑꯍꯥꯟ
ꯀꯜꯂꯤꯒꯔꯗ ꯅꯨꯄꯤꯁꯤꯡꯁꯦ ꯃꯥꯒꯤ ꯆꯍꯤ ꯍꯡꯉꯗꯤ ꯌꯥꯝ ꯏꯀꯥꯏꯌꯣ
ꯎꯝ ꯏꯀꯥꯏ ꯏꯀꯥꯏ
ꯀꯥꯔꯤꯔꯞ ꯅꯪꯒ ꯀꯅꯥ ꯀꯅꯥ ꯂꯩꯕ꯭ꯔꯣ ꯅꯕꯥꯟꯕꯤꯒꯔꯣ ꯋꯥꯔꯤ ꯁꯅꯥ ꯂꯩꯕꯗꯣ ꯍꯧꯖꯤꯛ
ꯅꯨꯄꯥ ꯑꯅꯤ ꯂꯩꯌꯦ ꯑꯩꯒꯤ ꯃꯅꯥꯛꯇ
ꯑꯣ ꯑꯗꯨ ꯑꯣꯏꯕꯒꯤꯔꯥ ꯑꯁ ꯐꯖꯅ ꯂꯩꯌꯣ ꯀꯣ ꯑ ꯑꯃꯨꯨꯛ ꯎꯝ ꯂꯨꯄꯥ ꯑꯅꯤꯗꯨꯅꯀꯣ ꯅꯪꯕꯨ ꯂꯧꯔꯗꯤ ꯕꯤꯔꯥ ꯀꯥꯒꯅꯤꯀꯣ
ꯑꯥ
ꯅꯠꯇ꯭ꯔꯒꯅ ꯅꯪꯒꯤ ꯕꯣꯗꯤꯒꯥꯔꯗꯣ
ꯎꯝ ꯕꯣꯗꯤꯒꯔꯗꯅꯦ ꯕꯣꯗꯤꯒꯔꯗ
ꯕꫭꯗꯤꯒꯥꯏꯗ ꯑꯣꯏꯔꯝꯅꯤꯅꯦ
ꯉꯁꯤꯗꯤ ꯀꯔꯤ ꯀꯔꯤ ꯇꯧꯔꯦ
ꯑꯁ ꯉꯁꯤ ꯋꯥꯔꯤ ꯂꯤꯕꯤꯌꯨꯔꯣ ꯅꯉꯣꯟꯗ
ꯎꯝ
ꯑꯩꯁꯦ
ꯇꯨꯝꯃꯦꯀꯣ ꯇꯨꯝꯃꯒ ꯍꯧꯒꯠꯂꯦ
ꯍꯧꯒꯠ ꯂꯒ ꯃꯥꯏ ꯇꯥꯔꯦ ꯋꯀꯤꯡ ꯆꯠꯂꯦ
ꯋꯀꯤꯡ ꯐꯤꯐꯇꯤ ꯃꯤꯅꯤꯠꯁ ꯍꯦꯟ ꯆꯠꯂꯦ ꯑꯌꯨꯛꯇ
ꯆꯠꯂꯒ ꯍꯨꯡꯒꯨ ꯃꯥꯛꯑꯦ ꯂꯥꯛꯑꯒ ꯆꯥꯛ ꯆꯥꯛꯑꯦ ꯑꯃꯨꯛꯀ ꯆꯥꯊꯣꯛꯑꯒ ꯀꯔꯤ ꯒꯤꯔꯤ ꯊꯛꯄ ꯔꯃꯨꯛ ꯆꯠꯂꯦ ꯗꯨꯝ ꯂꯥꯛꯑꯦ ꯑꯗꯨꯝ ꯆꯥꯛ ꯆꯥꯔꯦ ꯑꯃꯨꯛ ꯇꯨꯝꯃꯦ ꯁꯤꯅꯦ ꯄꯨꯟꯁꯤ ꯍꯥꯏꯕꯨ ꯄꯨꯟꯁꯤ ꯍꯥꯏꯕꯁꯦ ꯁꯤꯅꯤꯅꯦ
ꯁꯁ ꯃꯌ꯭ꯥꯝ ꯅꯨꯪꯉꯥꯏꯔꯣ
ꯎꯝ ꯅꯨꯡꯉꯥꯏ ꯊꯣꯛꯀꯗꯕꯅꯤ ꯀꯩꯅꯣ
ꯑꯗꯣ ꯃꯤ ꯍꯥꯏꯕꯁꯤꯗꯀꯣ ꯑꯋꯥꯕ ꯅꯨꯡꯉꯥꯏꯇꯕ ꯑꯗꯨꯒꯨꯝꯕꯗꯣ ꯈꯟꯕ ꯌꯥꯗꯦ ꯏꯁꯥ ꯐꯁꯦ ꯍꯥꯏꯔꯗꯤꯀꯣ ꯂꯣꯏꯅ ꯀꯥꯎꯊꯣꯛꯄ ꯇꯝꯕ ꯑꯗꯨꯒ
ꯅꯨꯡꯉꯥꯏꯕꯒꯤ ꯍꯥꯏꯌꯅꯦ
ꯑꯩꯗꯤꯀꯣ ꯉꯔꯥꯡ ꯅꯨꯡꯗꯥꯡꯗ ꯌꯥꯝ ꯊꯦꯡꯅ ꯌꯥꯝ ꯊꯦꯡꯅ ꯇꯨꯝꯕꯒꯤꯀꯣ ꯑꯁ ꯀꯣꯛ ꯌꯥꯝꯁ
ꯁꯦ ꯀꯩꯍꯥꯏ
ꯎꯝ ꯑꯗꯨꯒ ꯑꯩ ꯑꯟ ꯔꯦꯁꯇꯨꯔꯦꯟꯗꯨꯀꯣ ꯉꯁꯤ ꯃꯤ ꯌꯥꯝ ꯔꯥꯛꯔꯗꯤ ꯌꯥꯝ ꯋꯥꯒꯅꯤꯕ ꯗꯣ ꯃꯤ ꯑꯅꯤ ꯑꯍꯨꯝ ꯈꯛꯇꯪ ꯂꯥꯛꯄ
ꯑꯁ ꯌꯥꯝ ꯐꯔꯦꯅꯦ ꯑꯗꯣ ꯀꯔꯤꯔꯣ ꯅꯪꯗꯤ ꯅꯨꯡꯗꯥꯡ ꯌꯥꯝ ꯊꯦꯡꯅ ꯇꯨꯝꯃꯨꯏꯗꯣ ꯀꯔꯤ ꯀꯔꯤ ꯇꯧꯕꯒꯤꯔꯣ ꯅꯣꯏ ꯁꯥꯏ ꯐꯣꯟ ꯇꯧꯔꯛꯄꯩꯔꯣ ꯗꯤꯃꯥꯟ ꯂꯩꯕꯩꯔꯣ
ꯎꯝ ꯋꯥꯈꯜ ꯑꯃꯗ
ꯑꯁ ꯌꯥꯝ ꯋꯥꯔꯦ ꯋꯈꯥꯜ ꯑꯃꯗꯩꯩ ꯃꯊꯥ ꯁꯥ ꯂꯩꯔꯦ ꯑꯁ ꯅꯨꯄꯤꯅꯕꯨ ꯋꯥꯕ ꯌꯥꯕ꯭ꯔꯥꯅꯦ
ꯅꯨꯄꯤꯁꯤꯡꯁꯦ ꯌꯥꯝ ꯋꯥꯕꯅꯦ
ꯀꯔꯤ ꯋꯥꯗꯉꯥꯏ ꯂꯩꯕ꯭ꯔꯥꯅꯦ ꯅꯨꯄꯤ ꯅꯨꯄꯤꯁꯤꯡꯁꯦ ꯑꯁ ꯑꯩꯗꯣ ꯑꯩ ꯑꯩꯅꯀꯣ ꯍꯦꯛ ꯅꯨꯄꯤ ꯑꯣꯏꯔꯝꯂꯕ ꯑꯣ
ꯐꯖꯅ ꯅꯩꯈꯥꯏꯒꯅꯤꯌꯦ
ꯑꯩ ꯑꯩꯟ ꯑꯩꯗꯤ ꯅꯨꯄꯥ ꯑꯣꯏꯅꯤꯡꯉꯤ ꯅꯨꯄꯥ ꯏꯁꯤꯡꯁꯦ ꯌꯥꯝ ꯅꯨꯡꯉꯥꯏ
ꯅꯪ ꯅꯨꯄꯥ ꯇꯧꯔꯒ ꯀꯔꯤ ꯇꯧꯒꯗꯕ ꯌꯥꯝ ꯋꯥꯕꯅꯤ ꯅꯨꯄꯥꯁꯤꯡꯗꯤ ꯊꯕꯛ ꯊꯕꯛ ꯊꯕꯛꯁꯨ ꯑꯀꯟ ꯑꯀꯟꯕ ꯁꯨꯔꯅꯤ ꯀꯔꯤ ꯀꯔꯤ ꯇꯧꯔꯅꯤ ꯅꯣꯏ ꯅꯨꯄꯤꯅꯤꯅꯦ ꯌꯥꯝ ꯅꯨꯡꯉꯥꯏꯔꯤꯁꯦ
ꯌꯥꯝ ꯋꯥꯕꯅꯦ
ꯅꯨꯄꯤꯗꯤ ꯀꯗꯥꯏꯗꯩꯩ ꯋꯥꯅꯤꯡꯉꯥꯏ ꯂꯩꯕꯅꯣꯗ
ꯅꯣꯏ ꯅꯣꯏꯁꯨ ꯅꯨꯄꯤ ꯇꯧꯋꯦ ꯌꯥꯝ ꯋꯥꯏ ꯍꯥꯏꯒꯅꯨ
ꯌꯦꯡꯉꯣ ꯑꯩ ꯍꯥꯏꯕꯤꯒꯦ ꯇꯥꯛꯄꯤꯒꯦ ꯅꯨꯄꯤ ꯈꯣꯏꯗꯤꯀꯣ
ꯅꯨꯄꯥ ꯐꯖꯕꯗ ꯆꯠꯂꯣ ꯑꯗꯨꯗꯤ ꯑꯁ ꯅꯨꯡꯉꯥꯏꯔꯅꯤ
ꯏꯁ ꯅꯨꯄꯥ ꯐꯖꯔꯒ ꯅꯨꯄꯥ ꯐꯖꯔꯒ ꯍꯣꯏꯕꯨ ꯅꯨꯡꯁꯤꯗ꯭ꯔꯗꯤ
ꯏꯖꯤ ꯋꯦꯗ ꯑꯁ ꯅꯨꯡꯁꯤꯕ ꯅꯨꯄꯥꯗꯨꯗ ꯁꯛ ꯐꯖꯕ ꯅꯨꯄꯥꯗꯨꯗ ꯌꯥꯝ ꯄꯨꯛꯁꯤꯟ ꯁꯉꯣꯟꯗꯨꯄꯥꯥꯗ ꯆꯠꯂꯨꯅꯦ ꯑꯁ ꯅꯪ ꯅ ꯋꯥꯁꯦ ꯀꯔꯤꯌꯦ ꯀꯥꯏꯗ ꯊꯝꯃꯦ
ꯑꯩꯈꯣꯏ ꯈꯨꯟꯗ ꯑꯩꯈꯣꯏ ꯑꯩꯈꯣꯏ ꯈꯣꯟꯗꯁꯨ ꯅꯨꯄꯥꯁꯨ ꯂꯩꯇꯦ
ꯑꯁ ꯑꯩꯈꯣꯏ ꯈꯨꯟꯗꯗꯤ ꯂꯨꯄꯥ ꯌꯥꯝ ꯂꯩꯗꯨꯗꯤ ꯀꯔꯤꯔꯥꯅꯦ ꯅꯪꯗꯤ
ꯅꯩꯗꯤ ꯂꯩꯔꯤ
ꯑꯩ ꯍꯥꯏꯕꯤꯌꯨꯔꯣ
ꯎꯃꯝ
ꯍꯣ ꯍꯣ ꯅꯪ ꯈꯪꯉꯦ ꯅꯪꯒꯤ ꯋꯥꯈꯜꯁꯦ ꯈꯨꯟꯗ ꯅꯨꯄꯥ ꯅꯩ ꯑꯦ ꯅꯨꯄꯥ ꯐꯖꯕ ꯂꯩꯇꯦ ꯑꯅ ꯃꯄꯥꯟꯗ ꯆꯠꯀꯅꯤ ꯁꯤꯒꯤ ꯋꯥꯔꯤꯅꯦꯅꯕꯀꯣ
ꯑꯦ
ꯍꯣꯏꯅꯤ ꯐꯖꯕ ꯍꯥꯏꯕꯁꯤ ꯁꯛꯇ ꯅꯠꯇꯦ
ꯑ
ꯀ ꯅꯉꯣꯟꯗ ꯑꯩ ꯍꯥꯏꯩꯅ ꯍꯥꯏꯔꯤꯁꯦ ꯐꯖꯕ ꯍꯥꯏꯕꯁꯦ ꯁꯛ ꯁꯛꯀꯤ ꯋꯥ ꯅ ꯑꯗꯨꯒꯤ ꯑꯗꯨꯒꯨꯝꯕꯗ ꯊꯤꯒꯅꯨ ꯄꯨꯛꯁꯦꯟ ꯁ ꯁꯦꯡꯕ ꯃꯤ ꯃꯤꯡꯅꯨꯡꯁꯤ ꯂꯩꯕ ꯑꯗꯨꯒꯨꯝꯕ ꯑꯃꯗ ꯌꯦꯡꯉꯣꯣ ꯅꯠꯇꯕꯤꯗ ꯅꯪꯅ ꯑꯥ ꯄꯩꯁꯥ ꯄꯥꯏꯕꯗ ꯃꯣꯠꯁꯥ ꯐꯖꯕꯗ ꯑꯗꯨ ꯆꯠ ꯆꯗꯗꯤ ꯅꯪ ꯉꯝꯃꯣꯏꯀꯣ ꯑꯩ ꯁꯤ ꯍꯥꯏꯕꯤꯕꯅꯦ ꯍꯥꯏꯕꯤꯗꯤꯗꯤ ꯍꯥꯏꯒꯅꯀꯣ
ꯑꯗꯨꯗꯤ ꯅꯪꯁꯨ ꯑꯩꯈꯣꯏ ꯈꯨꯟꯒꯤ ꯅꯨꯄꯤ ꯂꯧꯔꯣ ꯑꯗꯨꯗꯤ
ꯑꯣꯣꯏꯗ ꯑꯩꯗꯤ ꯂꯧꯔꯅꯤꯅ